ꯇꯥꯏ ꯇꯥꯏ
ꯑꯥꯎ ꯇꯥꯏ ꯐꯖꯅ ꯇꯥꯕ꯭ꯔꯣ ꯍꯜꯂꯣ
ꯑꯥ ꯇꯥꯏꯌꯦ ꯇꯥꯏ ꯑꯩ ꯑꯩꯒꯤꯗꯤ ꯐꯥꯖꯅ ꯇꯥꯕ꯭ꯔꯣ? ꯇꯥꯕ꯭ꯔꯣ? ꯍꯜꯂꯣ
ꯎꯝ ꯇꯥꯔꯦ ꯍꯨꯖꯤꯛ
ꯑꯣ ꯑꯣ ꯅꯦꯠꯋꯥꯔꯛꯁꯤ
ꯇꯥꯗ꯭ꯔꯦ ꯑꯃꯨꯛꯀ
ꯍꯨꯖꯤꯛ
ꯇꯥꯕ꯭ꯔꯥ? ꯍꯜꯂꯣ
ꯀꯔꯤꯅꯣꯅꯦ
ꯅꯦꯠꯋꯥꯛꯁꯦ ꯌꯥꯝ ꯅꯨꯡꯉꯥꯏꯇꯦ꯫ ꯇꯥꯕ꯭ꯔꯣ? ꯍꯜꯂꯣ
ꯇꯥꯕ꯭ꯔꯣ?
ꯇꯥꯕ꯭ꯔꯥ?
ꯑꯥꯎ ꯇꯥꯏꯌꯦ
ꯇꯥꯔ ꯐꯖꯅ ꯁꯦꯡꯅ ꯇꯥꯔꯕ
ꯑꯥ ꯍꯨꯖꯤꯛꯇꯤ ꯇꯥꯔꯦ ꯑꯩꯒꯤ ꯑꯩꯒꯤꯗꯤ
ꯍꯥꯥ
ꯑꯩꯒꯤꯗꯤ ꯐꯥꯖꯅ ꯇꯥꯕ꯭ꯔꯣ?
ꯎꯝ ꯇꯥꯔꯦ ꯍꯨꯖꯤꯛ꯫ ꯆꯥꯛ ꯆꯥꯕꯤꯔꯕꯣ?
ꯑꯥ ꯀꯨꯏꯔꯦ ꯆꯥꯕ꯫
ꯑꯦ ꯑꯦ ꯑꯩ ꯍꯧꯖꯤꯛ ꯈꯤꯛꯇꯪ ꯆꯥꯕ ꯂꯣꯏꯕꯗ ꯉꯥꯏꯔꯤ꯫
ꯑꯣ ꯀꯔꯤ ꯃꯊꯦꯜ ꯆꯥꯔꯒꯦ?
ꯎꯝ ꯍꯥꯎꯇꯦꯗ ꯑꯈꯣꯏ ꯉꯁꯤ ꯀꯩꯅꯣ ꯆꯥꯏ ꯊꯔꯣꯏ ꯏꯟꯁꯥꯡ ꯆꯥꯏ꯫
ꯏꯁ ꯊꯥꯔꯣꯏꯕꯨ ꯍꯥꯎꯇ꯭ꯔꯥꯗꯤ
ꯍꯥꯎꯕꯅꯤꯅꯦꯍꯦ ꯊꯔꯣꯏ ꯏꯟꯖꯥꯡꯁꯦ
ꯎꯝ ꯅꯪꯗꯤ ꯀꯩ ꯏꯟꯁꯥꯡ ꯆꯥꯔꯦ?
ꯎꯝ ꯉꯁꯤ ꯑꯥ ꯃꯥꯏꯔꯦꯟ ꯃꯅꯥꯗꯣ
ꯑꯧ
ꯃꯥꯏꯔꯦꯟ ꯃꯅꯥ ꯑꯗꯨ ꯑꯣꯏ ꯇꯧꯔꯦ
ꯎꯝ ꯎꯝ ꯀꯩꯗꯧꯔꯤꯒꯦ ꯍꯨꯖꯤꯛꯇꯤ?
ꯍꯧꯖꯤꯛ ꯑꯗꯨꯝ ꯍꯤꯞꯄꯒ ꯂꯩꯗ ꯍꯨꯖꯤꯛꯇꯤ ꯐꯃꯨꯡꯗꯀꯣ
ꯎꯝ
ꯊꯦꯡꯉꯦꯍꯦ ꯅꯪ ꯆꯥꯛ ꯆꯥꯕꯗꯤ ꯀꯩ ꯀ ꯀꯗꯥꯏ
ꯑꯩꯔꯣ ꯆꯔꯆ ꯆꯠꯂꯒ ꯍꯜꯂꯛꯄ
ꯑꯣ ꯑꯣ
ꯍꯜꯂꯛꯑꯒ ꯉꯥꯏꯍꯥꯛ ꯂꯩꯔꯒ ꯑꯃꯨꯛꯀ ꯆꯥꯕ ꯑꯗꯨꯒꯤꯅꯦ
ꯕꯣꯔꯣ ꯕꯣꯔꯣꯗꯒꯤ ꯂꯣꯏꯁꯤꯟꯕ ꯑꯗꯨ ꯍꯥꯎ ꯇꯥꯏꯌꯦ ꯇꯥꯕ꯭ꯔꯣ ꯇꯥꯏꯌꯦ ꯇꯥꯏꯌꯦ
ꯎꯝ ꯎꯝ ꯀꯔꯤ ꯍꯥꯏꯕ
ꯕꯣꯔꯣꯗꯒꯤ ꯂꯣꯏꯕꯗꯤ
ꯅꯠꯇꯦ ꯑꯥ ꯄꯨꯡ ꯅꯥꯏꯟ ꯈꯔꯥ ꯍꯦꯟꯕꯗꯗꯤ ꯂꯣꯏꯗꯤ ꯂꯣꯏꯍꯦ ꯑꯗꯣ ꯑꯩꯈꯣꯏꯅ ꯍꯦꯛ ꯂꯥꯛꯑꯒ ꯆꯥꯗꯕꯀꯣ
ꯑꯣ
ꯌꯨꯝꯒꯤ ꯈꯔ ꯂꯣꯏꯁꯤꯟꯕ ꯌꯥꯕ ꯂꯣꯏꯁꯤꯜꯂꯒ ꯑꯗꯨꯝ ꯊꯦꯡꯅ ꯆꯥꯕ
ꯑꯣ
ꯕꯣꯜꯗꯤꯌꯦꯕ꯭ꯔꯣ
ꯍꯣꯏ ꯉꯁꯤ ꯑꯩ ꯆꯥꯔꯖ ꯆꯠꯇꯦꯍꯦ
ꯑꯣ ꯑꯣ ꯕꯣꯜ ꯌꯦꯡꯂꯒ ꯂꯩꯕꯗ ꯍꯧꯒꯠꯄ ꯉꯝꯗ꯭ꯔꯥꯕ
ꯅꯠꯇꯦꯗ ꯑꯌꯨꯛ ꯑꯌꯨꯛ ꯀꯩꯅꯣ ꯄꯨꯡ ꯇꯔꯨꯛ ꯃꯈꯥꯏꯒꯤꯗꯣ
ꯎꯝ
ꯑꯣ ꯑꯗꯨ ꯌꯦꯡ
ꯑꯣ ꯑꯣ ꯅꯦꯠꯁꯦ ꯌꯥꯝ ꯅꯨꯡꯉꯥꯏ
ꯀꯔꯤ ꯍꯥꯏꯕ
ꯅꯦꯠꯁꯦ ꯑꯗꯨꯝ ꯆꯞꯄꯦꯕ
ꯑꯣ ꯑꯣ ꯑꯩꯒꯤ ꯑꯩꯒꯤ ꯈꯔ ꯅꯨꯡꯉꯥꯏ ꯑꯩꯒꯤ ꯈꯔ ꯅꯨꯡꯉꯥꯏꯇꯕꯒꯤ ꯑꯣꯏꯔꯝꯃꯅꯤ
ꯅꯪ ꯑꯥꯗ ꯂꯩꯕ꯭ꯔꯥ ꯁꯤꯗ ꯂꯩꯕ꯭ꯔꯥ
ꯆꯤꯡꯗ ꯂꯩꯕꯒꯤꯅꯦ ꯅꯦꯠ ꯋꯥꯛꯁꯦ ꯅꯨꯡꯉꯥꯏꯇꯕꯁꯦ
ꯑꯣ ꯑꯣ ꯑꯣ ꯑꯗꯨꯏ ꯑꯣꯏꯔꯝꯅꯤ
ꯑꯗꯨꯒ ꯂꯥꯏ ꯀꯨꯝꯕꯁꯨ ꯂꯥꯛꯇꯕꯀꯣ ꯍꯧꯖꯤꯛ
ꯑꯣ ꯅꯪ ꯆꯥꯔꯖ ꯆꯠꯇꯕꯒꯤ ꯑꯣꯏꯔꯝꯅꯦ ꯅꯦꯠ ꯅꯨꯡꯉꯥꯏꯇ꯭ꯔꯤꯗꯣ
ꯑꯗꯨꯝ ꯅꯨꯡꯇꯤꯒꯤ ꯇꯧꯕꯅꯤꯗ ꯑꯗꯨꯗꯤ
ꯑꯣ ꯑꯣ ꯑꯗꯨꯗꯤ ꯅꯪ ꯀꯩꯅꯣꯅꯦ ꯎꯝ ꯎꯝ
ꯀꯩꯗꯧꯔꯤꯒꯦ
ꯍꯥꯥ
ꯀꯩ ꯍꯥꯏꯒꯦ
ꯌꯥꯔꯦ ꯊꯣꯛꯑꯣ ꯎꯝ ꯎꯝ ꯀꯩꯁꯨ ꯀꯥꯏꯗꯦ ꯅꯪꯅ ꯁꯞꯄꯣꯔꯠ ꯇꯧꯕ ꯃꯤꯗꯨꯗꯤ ꯀꯥꯕ꯭ꯔꯣ ꯉꯁꯤ
ꯍꯣꯏ ꯉꯁꯤ ꯀꯥꯒꯅꯤ
ꯑꯣ ꯑꯣ ꯑꯥꯔꯖꯦꯟꯇꯤꯅꯥ ꯑꯣꯏꯔꯝꯃꯅꯤꯅ ꯑꯗꯨꯗꯤ
ꯍꯣꯏ ꯑꯅꯤꯃꯛ ꯈꯥꯗ ꯁꯥꯟꯅꯕꯗꯤ ꯑꯅꯤ ꯃꯈꯥꯏ ꯁꯥꯟꯅꯕꯗꯣ
ꯎꯝ
ꯑꯗꯨꯗꯤ ꯑꯩꯅ ꯁꯞꯄꯣꯔꯠ ꯇꯧꯕꯗꯤ ꯄꯣꯈꯤꯕꯀꯣ
ꯑꯣ
ꯑꯌꯨꯛ ꯁꯤꯒ ꯄꯨꯡ ꯇꯔꯨꯛ ꯃꯈꯥꯏꯒꯤꯗꯤ ꯉꯟꯕꯅꯤ ꯑꯗꯣ ꯑꯣꯏꯔꯁꯨ ꯑꯗꯨꯝ ꯑꯩꯅ ꯁꯞꯄꯣꯔꯠ ꯇꯧꯕꯗꯤ ꯁꯤꯛꯁꯃꯨꯛꯀ ꯍꯦꯜꯂꯤꯗ
ꯍꯦꯜꯂꯦ
ꯑꯅꯦꯝꯕ ꯅꯨꯄꯥ ꯀꯥꯡꯕꯨꯗꯣ ꯈꯪꯉꯝꯒꯅꯤꯇꯥ
ꯎꯝ ꯎꯝ ꯈꯪꯉꯦ ꯈꯪꯉꯦ
ꯑꯗꯨꯗꯅꯦꯕ ꯁꯞꯄꯣꯔꯠ ꯇꯧꯕꯁꯦ
ꯎꯝ ꯎꯝ ꯎꯝ ꯑꯗꯨꯗꯤ ꯃꯤ ꯌꯥꯝ ꯄꯥꯝꯅꯕꯅꯦ ꯀꯩꯅꯣ
ꯄꯥꯝꯗꯕꯁꯨ ꯃꯤ ꯌꯥꯝꯕꯅꯤ ꯃꯥꯗꯤ
ꯎꯝ ꯀꯩꯒꯤꯅꯣ ꯑꯗꯨꯕꯣ ꯕꯣꯜ ꯍꯩꯇꯕꯅꯤ ꯃꯁꯛꯇꯨꯅꯔ
ꯃꯣꯏ ꯃꯣꯏꯒꯤ ꯃꯣꯠꯇ ꯑꯄꯥꯝ ꯑꯄꯥꯝꯕꯗꯨ ꯍꯥꯏꯇꯥꯔꯦ
ꯎꯝ ꯎꯝ
ꯅꯣꯏꯁꯨ ꯌꯦꯡꯕ꯭ꯔꯣ ꯌꯦꯡꯉꯝ ꯌꯦꯡꯉꯝꯃꯅꯤ
ꯑꯩꯗꯤ ꯕꯣꯜ ꯍꯟꯗꯛꯇꯤ ꯌꯦꯡꯗ꯭ꯔꯦꯗ ꯕꯤꯠ ꯂꯩꯇꯦ ꯃꯤꯉꯣꯟ ꯃꯤꯉꯣꯟꯗ ꯑꯗꯨꯝ ꯍꯪꯕꯗ ꯉꯥꯏꯔꯦ ꯀꯅꯥ ꯊꯣꯛꯄ꯭ꯔꯥ ꯉꯝꯕ꯭ꯔꯥ ꯑꯗꯨꯗ ꯉꯥꯏꯔꯦ ꯑꯩꯅ ꯍꯪꯕꯁꯦ
ꯍꯟꯗꯛꯇꯤ ꯁꯤꯅꯤꯁꯨ ꯀꯥꯈ꯭ꯔꯕꯅꯤꯅ ꯌꯦꯡꯕ ꯅꯨꯡꯉꯥꯏꯈ꯭ꯔꯅꯤꯍꯦ ꯅꯪ ꯑꯃꯨꯛ ꯃꯤꯁ ꯇꯧꯔꯤꯀꯣ
ꯍꯨꯝ ꯍꯨꯝ ꯑꯩꯗꯤ ꯁꯣꯝꯗ ꯑꯣꯐꯤꯁ ꯀꯟꯅ ꯀꯥꯅꯤ ꯑꯗꯨꯒ ꯅꯪꯅꯤꯉꯥꯏ ꯀꯥꯅꯤꯉꯥꯏ ꯇꯧꯔꯤꯉꯩꯗꯀꯣ ꯕꯣꯜꯒ ꯌꯦꯡꯕ ꯁꯪꯗ꯭ꯔꯦꯗ ꯀꯗꯥꯥꯏꯗꯒꯤ
ꯎꯝ ꯎꯝ ꯑꯩꯈꯣꯏꯁꯨ ꯀꯩꯅꯣ ꯇꯧꯋꯦ ꯌꯦꯡꯕꯗꯅꯦ ꯍꯧꯖꯤꯛꯇꯤ ꯃꯇꯝ ꯃꯇꯝꯗꯣ ꯑꯩꯈꯣꯏꯒꯤꯗꯤ ꯐꯔꯛ ꯇꯥꯏꯗꯅ
ꯎꯝ
ꯑꯗꯨꯒꯤ ꯍꯥꯟꯅ ꯇꯨꯝꯊꯣꯛꯑꯦ ꯑꯗꯨ ꯑꯃꯨꯛ ꯍꯧꯍꯜꯂꯒ ꯌꯦꯡꯕꯅꯦ ꯑꯩꯈꯣꯏꯁꯨ
ꯍꯣꯏ
ꯑꯗꯨ ꯅꯠꯇ꯭ꯔꯗꯤ ꯑꯗꯨꯝ ꯌꯥꯄꯣꯠꯇꯦꯗ ꯑꯗꯨꯒꯨꯝꯕꯗꯤ ꯉꯝꯗꯕ
ꯎꯝ ꯅꯣꯡ ꯆꯨꯕ꯭ꯔꯥ
ꯍꯧꯖꯤꯛꯇꯤ ꯅꯨꯡ ꯆꯨꯗꯤ ꯆꯨꯗꯦ ꯑꯗꯨꯒ ꯃꯪꯉꯥ ꯂꯩ ꯍꯧꯖꯤꯛ
ꯎꯝ ꯅꯣꯡ ꯆꯨꯔꯗꯤ ꯍꯦꯟꯅ ꯅꯨꯡꯉꯥꯏꯇꯕ ꯃꯥꯜꯂꯦꯀꯣ ꯅꯣꯏ ꯅꯣꯏꯔꯣꯝꯒꯤ ꯅꯦꯠꯇꯣ
ꯑꯧ
ꯎꯝ
ꯅꯣꯡ ꯍꯦꯛ ꯆꯨꯔꯕ ꯑꯃꯨꯛ ꯂꯥꯏꯠ ꯆꯠꯈ꯭ꯔꯅꯤ
ꯑꯣ ꯑꯣ ꯑꯣ ꯑꯗꯨꯗꯤ ꯑꯁꯤꯗ ꯀꯨꯝꯃꯛꯈ꯭ꯔꯣꯅ
ꯊꯕꯛꯅ ꯌꯥꯗꯕ ꯊꯕꯛ ꯀꯟꯅ ꯁꯦꯝ ꯁꯥꯔꯤꯕ
ꯍꯥꯥ
ꯊꯕꯛꯅ ꯌꯥꯗꯕꯀꯣ
ꯑꯦ ꯑꯦ
ꯌꯨꯝꯒꯤ ꯊꯕꯛꯅꯤꯗ ꯊꯕꯛ ꯍꯥꯏꯗꯤ
ꯎꯝ ꯑꯗꯨꯁꯨ ꯊꯕꯛꯅꯤ ꯀꯩꯅꯣ
ꯎꯝ ꯍꯨꯝ
ꯅꯣꯡꯁꯨ ꯃꯪꯂꯤ ꯃꯪꯂꯤ ꯇꯧꯋꯦ ꯍꯥꯏ ꯑꯗꯣ ꯀꯔꯤ ꯇꯧꯔꯒ ꯂꯩꯅꯤ ꯉꯁꯤꯗꯤ
ꯑꯗꯨꯝ ꯁꯤ ꯀꯩꯅꯣ ꯇꯧꯔꯒ ꯂꯩꯗꯣꯏꯅꯦ
ꯑꯣ ꯑꯣ ꯑꯣ
ꯎꯄꯥꯏ ꯂꯩꯇ꯭ꯔꯦ ꯐꯃꯨꯡꯗ ꯍꯤꯞꯄꯒ ꯀꯣ
ꯎꯝ ꯑꯗꯣ ꯅꯣꯡꯖꯨ ꯆꯨꯕꯅꯤꯅ ꯉꯥꯗꯤ ꯐꯥꯅꯤꯡꯗ꯭ꯔꯣ
ꯉꯥꯒꯨꯝꯕ ꯐꯥꯅꯤꯡꯉꯥꯏꯁꯤ ꯑꯩꯈꯣꯏꯒꯤ ꯇꯨꯔꯦꯟ ꯑꯆꯧꯕ ꯂꯩꯇꯕ ꯀꯣ
ꯑꯣ ꯑꯣ
ꯇꯨꯔꯦꯟ ꯑꯆꯧꯕ ꯆꯠꯀꯦꯗꯤ ꯂꯞꯅ ꯆꯠꯀꯗꯕ
ꯀꯔꯤ ꯍꯥꯏꯕ
ꯑꯗꯨꯒꯤ ꯇꯨꯔꯦꯟ ꯑꯆꯧꯕꯗ ꯆꯠꯀꯦꯗꯤ ꯂꯥꯞꯄꯀꯣ ꯑꯗꯣ
ꯑꯣ ꯑꯣ ꯑꯣ ꯃꯤꯗꯤ ꯎꯝ ꯏꯁꯤꯡ ꯆꯥꯎꯔꯁꯨ ꯑꯣ ꯉꯥ ꯐꯥꯕ ꯅꯨꯡꯉꯥꯏꯇꯕ ꯃꯥꯜꯂꯦꯗꯀꯣ
ꯍꯣꯏ ꯃꯣꯏꯗꯤ ꯗꯨꯡ ꯐꯥꯕ ꯃꯤꯗꯤ ꯈꯣꯏꯅ ꯑꯩꯈꯣꯏꯗꯤ ꯃꯤꯆꯝ ꯑꯩꯈꯣꯏꯗꯤ ꯈꯪꯉꯣꯏꯍꯦ
ꯎꯝ ꯎꯝ ꯅꯪ ꯀꯦꯝ ꯆꯠꯇ꯭ꯔꯣ ꯑꯗꯨ
ꯍꯧꯖꯤꯛꯇꯤ ꯏꯁꯤꯡ ꯆꯠꯇꯦꯗ ꯑꯗꯨꯝ ꯃꯔꯛ ꯃꯔꯛꯇꯗꯤ ꯑꯗꯨꯝ ꯀꯣꯏꯕ ꯇꯥꯏꯞꯇꯀꯣ
ꯎꯝ
ꯑꯗꯨꯝ ꯆꯠꯂꯤ
ꯑꯥ ꯂꯧꯒꯨꯝꯕ ꯑꯗꯨꯒꯨꯝꯕꯁꯨ ꯆꯠꯇꯦ ꯂꯧ ꯊꯥꯕ
ꯏꯏ ꯂꯣꯏꯔꯦ ꯑꯗꯨꯗꯤ ꯂꯣꯏꯔꯦ ꯍꯥꯏꯕ ꯂꯩꯌꯦ ꯑꯗꯨ ꯂꯣꯏꯔꯦꯕ
ꯎꯝ ꯂꯧ ꯊꯥꯕꯁꯨ ꯌꯥꯝ ꯋꯥꯔꯝꯒꯅꯤꯀꯣ
ꯋꯥꯕꯅꯦ ꯍꯣꯏ ꯃꯤꯁꯤꯡ ꯃꯤꯁꯤꯡ ꯅꯥꯁꯤꯡ
ꯎꯝ ꯍꯥꯏꯔꯣ
ꯃꯤꯁꯤꯟ ꯃꯤꯁꯤꯟꯗꯣ ꯃꯤꯁꯤꯟꯗꯣ ꯀꯩꯅꯣ ꯇꯧꯅꯤꯡꯉꯥꯏꯅꯤꯅꯦ ꯋꯥꯔꯤꯁꯦ
ꯎꯝ
ꯂꯤꯡꯕꯗꯤ ꯑꯩꯈꯣꯏꯅ ꯂꯤꯡꯕꯗꯤ ꯂꯤꯡꯗ꯭ꯔꯦ ꯅꯨꯄꯤ ꯈꯣꯏꯅ ꯂꯤꯡꯕꯀꯣ
ꯎꯝ ꯅꯨꯄꯥꯅ ꯊꯥꯕꯗꯤ ꯌꯥꯗꯕ
ꯑꯦ ꯅꯠꯇꯦꯗ ꯑꯗꯨ ꯋꯥ ꯅꯠꯇꯦ ꯅꯨꯄꯥꯒꯤ ꯅꯨ ꯅꯨꯄꯤꯅ ꯍꯦꯜꯂꯤꯕ ꯑꯗꯨꯒꯨꯝꯕ ꯇꯧꯕꯁꯦ ꯂꯤꯡꯕꯁꯦ
ꯑꯣ ꯑꯣ
ꯅꯨꯄꯥꯅ ꯌꯥꯗꯦ ꯍꯥꯏꯕ ꯅꯠꯇꯦꯗ ꯅꯨꯄꯥꯁꯨ ꯑꯗꯨꯝ ꯍꯩꯕꯗꯤ
ꯍꯧꯖꯤꯛꯇꯤ ꯎꯁꯣꯏ ꯃꯇꯝꯅꯤꯅ ꯎꯁꯣꯏꯒꯨꯝꯕꯁꯨ ꯌꯥꯝ ꯊꯣꯛꯂꯝꯒꯅꯤ ꯅꯣꯏꯔꯣꯝꯗꯗꯤ
ꯑꯍꯧꯔꯕꯅꯦ ꯃꯇꯝꯅꯤꯅ ꯎꯁꯣꯏꯒ ꯀꯩ ꯀꯩꯅꯣ ꯑꯥ ꯀꯔꯤꯅꯣ ꯑꯥ ꯑꯃꯥ ꯂꯩꯕꯗꯣ ꯀꯥꯎꯕꯨ ꯀꯥꯎꯔꯦ ꯅꯦꯍꯦ
ꯎꯝ ꯍꯦꯛꯄ ꯆꯠꯇ꯭ꯔꯣ ꯅꯣꯏꯗꯤ ꯑꯣꯛ ꯑꯣ ꯑꯣ ꯆꯨꯖꯥꯛ ꯆꯨꯖꯥꯛ
ꯆꯨꯖꯥꯛ ꯆꯨꯖꯥꯛꯗꯣ
ꯎꯝ
ꯅꯣꯏꯁꯨ ꯐꯪꯉꯝꯃꯅꯤꯗꯅ ꯕꯖꯥꯔꯗꯒꯤ
ꯕꯖꯥꯔꯒꯤꯗꯣ ꯕꯖꯥꯔꯒꯤꯗꯣ ꯄꯥꯛ ꯆꯥꯅꯤꯡꯗꯕ ꯑꯈꯣꯏꯅꯀꯣ
ꯑꯥ
ꯕꯖꯥꯔꯒꯤꯗꯨꯗꯤ ꯍꯧꯖꯤꯛ ꯌꯣꯟꯕꯗꯨꯗꯤ ꯃꯣꯏ ꯑꯥ ꯆꯨꯖꯥꯛ ꯑꯊꯨꯝꯕꯗꯣ
ꯑꯥ ꯑꯥ ꯁ꯭ꯋꯤꯠ ꯀꯣꯔꯟ ꯗꯣ
ꯎꯝ ꯑꯗꯨꯒꯨꯝꯕ ꯈꯛꯇꯪꯗꯤ ꯌꯣꯜꯂꯦ ꯑꯗꯨꯒ ꯑꯩꯅ ꯑꯗꯨ ꯈ꯭ꯔ ꯃꯥꯒꯤ ꯀꯔꯤ ꯍꯥꯏꯁꯤꯔꯥ ꯑꯈꯣꯏ ꯑꯥ ꯆꯤꯡꯒꯤꯒ ꯑꯗꯨꯗ ꯈꯔ ꯈꯦꯠꯅꯕꯒꯤꯀꯣ ꯑꯗꯣ ꯄꯥꯝꯗꯕ ꯑꯩꯅ
ꯎꯝ
ꯑꯥ ꯆꯤꯡꯗ
ꯆꯤꯡꯒꯤ ꯀꯩꯅꯣꯗꯤ ꯀꯅꯣꯗꯣ ꯆꯤꯡꯒꯤ ꯍꯩꯗꯤ ꯑꯥ ꯂꯧꯕꯨꯛꯇ ꯂꯧ ꯆꯤꯡꯒꯤ ꯂꯥꯎꯗꯣ
ꯎꯝ
ꯑꯗꯨꯗ ꯊꯥꯕꯗꯤ ꯈꯔ ꯈꯔ ꯋꯥꯠꯄ ꯃꯥꯜꯂꯤ
ꯑꯣ
ꯑꯗꯨ ꯅꯠꯇꯕ ꯑꯥ ꯀꯔꯤ ꯍꯥꯏꯁꯤꯔꯥ ꯑꯃ ꯂꯩꯗꯅ ꯐꯥꯝ ꯆꯨꯖꯥꯛꯀꯤ ꯐꯥꯝ ꯑꯃꯈꯛꯇ ꯂꯩꯕꯗꯣ
ꯎꯝ ꯎꯝ
ꯆꯨꯖꯥꯛꯁꯨ ꯇꯣꯉꯥꯟ ꯇꯣꯉꯥꯟ ꯂꯩꯕꯗꯣ
ꯑꯥ
ꯑꯗꯨ ꯑꯗꯨ ꯍꯧꯖꯤꯛ ꯃꯇꯝ ꯑꯣꯏꯕ ꯃꯥꯜꯂꯦ ꯑꯗꯨꯒ ꯂꯧꯕꯨꯛꯇ